ꯍꯂꯣ ꯇꯥꯕ꯭ꯔꯣ
ꯑꯣ ꯇꯥꯏꯔꯦ ꯇꯥꯏꯔꯦ
ꯅꯪ ꯈꯣꯟꯖꯦꯜꯁꯦ ꯐꯖꯅ ꯇꯥꯗ꯭ꯔꯦꯅꯦ ꯑꯩꯁꯦ ꯁꯤꯁꯦ ꯕꯨꯂꯤꯡꯁꯦ ꯌꯥꯗ꯭ꯔꯦꯅꯦ ꯎꯝ ꯑ ꯈꯨꯖꯗ ꯇꯥꯕ
ꯑꯥꯎ ꯅꯪꯒꯤ ꯅꯣꯣꯏꯁꯤ ꯌꯥꯝꯃꯦ
ꯑꯩꯒꯤꯗꯣ ꯀꯕ
ꯑꯣ ꯐꯖꯅ ꯇꯥꯔꯦ ꯅꯪꯒꯤꯗꯤ ꯎꯝ
ꯑꯩꯈꯣꯏꯒꯤꯗꯤ ꯑꯗꯨꯝ ꯌꯥꯕꯅꯦ ꯆꯥꯛ ꯑꯩ ꯆꯥꯛ ꯆꯥꯗ꯭ꯔꯤꯗ
ꯀꯔꯤꯦ
ꯑꯩꯁꯦ ꯌꯥꯝ ꯂꯨꯔꯦꯕ
ꯑꯣ ꯅꯪ ꯍꯟꯗꯛ ꯅꯛꯁꯦ ꯆꯥꯛ ꯆꯥꯗꯕ ꯃꯥꯜꯂꯦꯗ
ꯑꯅꯦ ꯌꯥꯝ ꯅꯣꯏꯔꯦ
ꯅꯣꯏꯔꯗꯤ ꯆꯥꯒꯅꯨ ꯍꯥꯏꯕꯅꯦ
ꯍꯣꯏ
ꯑ ꯀꯪꯗꯔ ꯍꯥꯏꯗꯤ
ꯄꯣꯁ ꯇꯥꯍꯟꯒꯦꯕꯀꯣ ꯑꯦ ꯃꯤꯅ ꯅꯣꯏꯌꯦꯦ ꯅꯣꯏꯌꯦꯦ ꯍꯥꯏꯒꯅꯤꯀꯣ
ꯆꯁ
ꯈꯔ ꯄꯣꯁ ꯇꯥꯍꯟꯈꯤꯕꯕ
ꯅꯣꯏ ꯃꯟꯕ ꯃꯣꯟꯕꯤ ꯑꯣꯏꯔꯝꯅꯤꯀ
ꯍꯣꯏ ꯃꯣꯟꯕꯤ ꯑꯣꯏꯔꯦ ꯅꯪꯁꯨ ꯃꯣꯕꯥ ꯑꯣꯏꯔꯝꯃꯅꯤ
ꯑ
ꯎꯝ ꯑꯗꯨꯃꯥꯏꯅ ꯍꯥꯏꯒꯅꯨꯗ ꯃꯣꯕꯤꯁꯨ ꯐꯖꯕꯅꯤ
ꯝꯕꯤꯁꯨ ꯐꯩ ꯎꯝ ꯃꯥꯒꯤ ꯁꯣꯏꯕ ꯍꯥꯏꯕꯕ ꯐ ꯄꯅꯤ
ꯎꯝ ꯑꯣꯄꯗꯀꯣ
ꯑꯥ ꯅꯣꯛꯄꯗꯣ ꯑꯁ ꯌꯥꯝ ꯅꯨꯡꯁꯤꯕꯅꯦ
ꯑꯩ ꯃꯣꯕꯤꯒꯤ ꯃꯣꯕꯤꯒꯨꯝꯅ ꯅꯣꯛꯄ ꯍꯩꯌꯦ ꯑꯩ
ꯑꯦ ꯅꯅꯦ
ꯇꯒꯤ ꯍꯧꯖꯤ ꯂ ꯀꯃꯥꯏ ꯅꯪ ꯋꯥꯔꯤꯔꯤ ꯏꯜ ꯏꯔꯗꯤꯂꯤꯦ ꯎꯝ
ꯎ
ꯀꯩ ꯈꯔ ꯑꯗꯨꯃꯥꯏꯅ ꯇꯧꯕ꯭ꯔꯥ ꯃꯥꯒꯤ ꯈꯨꯟꯗꯣꯛꯇ ꯌꯥꯏꯅꯦ ꯃꯥꯒꯤ ꯈꯨꯗꯣꯛꯇ ꯌꯥꯏꯕ
ꯎꯝ ꯌꯥꯕꯅ ꯑꯗꯨꯝ ꯎꯝ ꯅꯪ ꯅꯪ ꯅꯣꯛꯄꯗꯤ ꯎꯝ ꯅꯪ ꯅꯣꯀꯣꯗꯤ ꯇ ꯅꯅꯨꯡ ꯃꯥꯇꯗ
ꯅꯪ ꯉꯁꯥ ꯀꯪꯕꯒꯤꯀꯣ ꯅꯣꯛꯄꯗꯨꯣ ꯀꯤ ꯀꯤ ꯀꯤ ꯇꯋꯥ
ꯅꯪꯒꯤꯤꯗꯤ
ꯑꯩꯒꯤꯗꯤ ꯃꯣꯕꯤꯒꯤ ꯃꯣꯕꯤꯒꯨꯝꯅ ꯅꯣꯛꯑꯅ
ꯑꯦ ꯅꯣꯅꯦ ꯑꯗꯨꯗꯤ ꯑꯗꯨꯗꯤ
ꯑꯗꯨ ꯅꯪ ꯋꯥꯔꯤꯣꯏ ꯁꯥꯗ꯭ꯔꯗꯤ ꯑꯩ ꯅꯣꯛꯄ ꯍꯩꯇꯦꯕ ꯅꯠ ꯂ ꯂꯀꯣ ꯀꯃꯥꯏ ꯅꯠꯇ
ꯀꯅ ꯅꯣꯡ ꯃꯟꯈ꯭ꯔꯦꯕ
ꯌꯥꯝ ꯅꯣꯛꯄꯁꯨ ꯐꯠꯇꯦ ꯍꯣ ꯅꯣꯛꯇꯕꯁꯨ ꯐꯠꯇꯦ
ꯄꯨꯡꯃꯟꯕꯒꯤ
ꯀꯪꯉꯦꯕ ꯍꯣꯏ ꯅꯪꯒꯨꯝꯅꯗꯤ ꯀꯪꯅꯤꯡꯗꯦꯕ ꯆꯩꯩꯇ꯭ꯌꯦꯛ ꯃꯥꯂꯕ
ꯑꯣ ꯑꯗꯨꯃꯥꯏꯗ ꯑꯗꯨꯃ
ꯎꯝ ꯀꯩꯁꯨ ꯀꯥꯏꯗꯦ ꯀꯩꯅꯣ ꯆꯩꯇꯦꯛꯁꯨ ꯐꯖꯕ ꯃꯌꯥꯝ ꯂꯩꯕꯅꯦ
ꯑꯁ ꯌꯥꯝ ꯐꯖꯔꯦ
ꯎꯝ ꯐꯖꯕꯅꯦ ꯆꯩꯇꯦꯛ ꯃꯤ ꯆꯩꯇꯦꯛ ꯉꯥ ꯍꯧꯔꯒ ꯂꯩꯕꯁ
ꯐꯤꯔꯣ ꯅꯥꯕꯗꯁꯨ ꯑꯩꯈꯣꯏꯗꯤ ꯄ꯭ꯔꯣꯕ꯭ꯂꯦꯝ ꯂꯩꯇꯦ
ꯍꯣꯏ ꯅꯨꯡꯁꯤꯠ ꯂꯥꯛꯑꯁꯨ ꯄꯥꯏꯒꯦ ꯇꯧꯕꯀꯣ ꯂꯧ ꯆꯠꯄꯗꯤ ꯉꯝꯕ꯭ꯔꯥꯅ
ꯑꯥꯎ
ꯑꯁ ꯑꯩꯗꯤ ꯊꯥꯖꯗꯦꯗ
ꯊꯥꯖꯒꯦ ꯊꯥꯖꯒ
ꯅꯪ ꯂꯧꯣ ꯁꯠ ꯅꯪ ꯏꯣꯣ ꯅꯪꯕꯨ ꯂꯧ ꯆꯠꯂꯒ ꯉꯥꯒ ꯐꯥꯕ ꯍꯩꯕ꯭ꯔꯣ
ꯑ ꯌꯥꯝ ꯐꯕꯅꯦ ꯍꯧꯖꯤꯛ ꯀꯥꯟꯅꯗꯤ ꯂꯩꯇ꯭ꯔꯦꯗ ꯉꯥ ꯐ
ꯎ ꯍꯧꯖꯤꯛꯀꯥꯟꯗꯤ ꯉꯥ ꯉꯥ ꯐꯥꯅꯤꯡꯉꯥꯏ ꯃꯇꯝ ꯅꯠꯇ꯭ꯔꯦꯀꯣ
ꯎꯝ
ꯀꯔꯤ ꯃꯇꯝꯗ ꯐꯥꯕ꯭ꯔꯥ ꯑꯗꯨꯗꯦ
ꯀꯪꯗ ꯂꯩ ꯖꯅꯋꯥꯔꯤ ꯐꯦꯕꯋꯥꯔꯤꯗꯁꯨ ꯑꯗꯨꯝ ꯐꯅꯩ ꯊꯔꯣꯏꯗꯤ ꯍꯧꯖꯤꯛ ꯂꯩꯔꯣꯏ
ꯑꯣ ꯊꯔꯣꯏ ꯍꯧꯖꯤꯛꯇꯤ ꯂꯧ ꯎ ꯎ ꯂꯧ ꯂꯤꯡꯕ ꯂꯣꯏꯕꯒꯤ ꯊꯔꯣꯏ ꯈꯨꯟꯕ ꯌꯥꯔꯝꯃꯔꯣꯏꯀꯣ
ꯑꯩ ꯂꯧꯅꯤꯡꯗ꯭ꯔꯤ ꯈꯣꯏꯕ ꯉꯥꯛꯇ ꯉꯥꯏꯔꯤ
ꯑꯣ ꯊꯦꯡꯉꯦ ꯑꯩꯈꯣꯏꯅꯗꯤꯤꯡꯅꯤꯡꯕ ꯂꯣꯏꯔꯦ ꯑꯗꯨ ꯀꯣ ꯑꯩꯈꯣꯏꯗꯗꯤ ꯂꯤꯡꯗꯕꯤꯗ ꯀꯩꯅꯣ ꯇꯧꯕꯗꯣ ꯈꯨꯠꯅ
ꯑꯥ
ꯑꯗꯨ ꯇꯧꯕꯒꯤꯀꯣ
ꯑꯝ
ꯑꯗꯨ ꯇꯧꯕꯒꯤ ꯃꯇꯝ ꯆꯪꯗꯕ ꯂꯧ ꯂꯤꯡꯕꯗꯤ ꯋꯥꯏꯗꯅ
ꯑ ꯂꯧ ꯂꯤꯡꯗ꯭ꯔꯦꯗ ꯍꯧꯖꯤꯛꯇꯤ ꯀꯔꯤ ꯍꯥꯏꯁꯤꯔꯥ ꯄꯥꯟꯐꯦꯟ ꯍꯥꯏꯕ꯭ꯔꯥ ꯑꯗꯨ ꯇꯧꯔꯕ ꯇꯧꯅꯔꯦꯗ
ꯎꯝ ꯑꯗꯨꯖꯨ ꯅꯪ
ꯑ ꯅꯪ ꯑ ꯄꯥꯝꯐꯦꯟ ꯍꯥꯏꯕꯅꯤ ꯀꯔꯤꯒꯤꯔ
ꯑꯦ ꯑꯗꯨꯃꯥꯏꯅ ꯍꯥꯏꯒꯅꯨꯅꯦ ꯍꯟꯖꯤꯟ ꯍꯟꯖꯤꯟ ꯍꯣꯏ ꯀꯩꯁꯨ ꯀꯥꯏꯗꯦꯗ
ꯆꯨꯝꯃꯦ ꯀꯔꯤꯔꯥ ꯅꯪ ꯈꯪꯗꯕ꯭ꯔꯥ
ꯑꯗꯨ ꯂꯧ ꯂꯤꯡꯕ ꯆꯠꯄ ꯅꯨꯡꯉꯥꯏꯀꯣ ꯑꯩꯗꯤꯀꯣ ꯑꯥ ꯍꯜꯂꯣ ꯂꯧ ꯂꯤꯡꯕ ꯆꯠꯄꯗ ꯆꯥꯛ ꯆꯥꯕ ꯃꯇꯝꯗꯣ
ꯎꯝ
ꯆꯥꯛ ꯆꯥꯕ ꯃꯇꯝꯗꯣ ꯑꯗꯨ ꯈꯛꯇꯅꯦ ꯑꯇꯣꯞꯄꯗꯤ ꯇꯧꯅꯤꯡꯗꯦ
ꯑꯁ ꯂꯧ ꯂꯤꯡ ꯕꯅꯗꯤ ꯐꯗꯤ ꯐꯕꯅꯤ ꯑꯗꯨ ꯇꯟꯕ ꯃꯇꯝ ꯆꯪꯉꯤꯗꯅ ꯗꯨ
ꯎꯝ ꯍꯣꯏ ꯂꯤꯡꯕꯅꯗꯤ ꯐꯕꯅꯦ ꯑꯗꯤ ꯀꯩꯅꯣ ꯉꯁꯥꯏ ꯎꯝ ꯀꯩꯅꯣ ꯈꯨꯠꯅ ꯇꯧꯕꯗꯨꯗꯤꯀꯣ
ꯐꯠꯇꯦꯕ ꯐꯕꯁꯨ ꯂꯩꯌꯦꯀꯣ ꯑꯗꯨ ꯐꯠꯇꯕ ꯐꯠꯇꯕ ꯃꯌꯥꯝꯗꯨ ꯅꯠꯇ꯭ꯔꯥ
ꯐꯠꯇꯕ ꯂꯩ ꯋꯥꯇꯦꯅ ꯅꯁꯛꯗꯣ ꯌꯦꯡꯅꯤꯡꯗ꯭ꯔꯦ ꯆꯠꯈ꯭ꯔꯣ ꯆꯠꯂꯣ
ꯑꯦ ꯑꯗꯨꯒꯨꯝꯕ ꯍꯥꯏꯒꯅꯨꯅꯦ
ꯑꯦ ꯇꯤꯟꯗ ꯍꯥꯏꯕꯅꯤ ꯀꯔꯤꯔꯥ ꯇꯤꯟ ꯆꯪ ꯉꯛꯅꯕ
ꯑꯣ
ꯃꯥꯏꯕꯤ ꯀꯧꯔꯒ ꯇꯧꯔꯅꯦ ꯂꯧ ꯗꯨꯗꯤ ꯅꯪ ꯂꯧꯔꯨꯔꯦꯗꯤ ꯃꯥꯏꯕꯤ ꯑꯣꯜꯀꯣ
ꯎꯝ ꯑꯈꯣꯏꯗꯤ ꯂꯧ ꯂꯧ ꯂꯧ ꯑꯈꯣ ꯌꯨꯝꯗꯤ ꯂꯧ ꯂꯩꯇꯦꯗ ꯑꯃ ꯑꯅꯤ ꯈꯛꯇꯅꯤꯗ ꯂꯩꯕ ꯎꯝ ꯑꯗꯨ ꯎꯝ ꯃꯤ ꯂꯩꯇꯕꯀꯣ ꯂꯧ ꯆꯠꯅꯤꯡꯉꯥꯏ ꯑꯗꯨꯒꯤ ꯃꯤꯕꯨ ꯅꯦꯛꯄ
ꯑꯗꯨꯒꯤꯅꯤ ꯅꯪ ꯃꯥꯏꯕꯤ ꯑꯣꯜꯂꯨ ꯃꯥꯏꯕꯤ ꯑꯣꯜꯂꯨꯕ ꯐꯧ ꯐꯧ ꯊꯣꯛꯄ ꯃꯇꯝꯗ ꯇꯔꯦꯟ ꯃꯅꯥ ꯑꯃꯥ ꯄꯥꯏꯔꯣ
ꯎꯝ ꯉꯁꯥꯏ ꯉꯁꯥꯏꯗꯨꯀꯣ ꯑꯩꯗꯣ ꯑꯆꯥꯄꯣꯠ ꯆꯥꯕꯒꯤꯀꯣ ꯌꯨꯝ ꯂꯥꯛꯄꯗ ꯑꯩꯗꯣ ꯄꯨꯛ ꯅꯥꯕꯒꯤꯀꯣ ꯎꯝ
ꯎꯝ
ꯇꯣꯏꯂꯦꯠ ꯆꯠꯄꯅꯦꯕ
ꯀꯔꯤ ꯆꯥꯔꯨꯕꯩꯅꯣ
ꯑꯩꯗꯣ ꯃꯍꯤ ꯐꯥꯏꯕ
ꯀꯔꯤ ꯆꯥꯕꯒꯦ
ꯕꯤꯔꯤꯌꯥꯅꯤ ꯑꯩꯅ ꯃꯣꯔꯣꯛ ꯕꯤꯔꯤꯌꯥꯅꯤꯗꯀꯣ ꯃꯣꯔꯣꯛ ꯌꯥꯝ ꯍꯥꯞꯄ ꯃꯣꯏꯗꯣ ꯄꯨꯛ ꯌꯥꯝ ꯅꯥꯏ ꯍꯥꯎꯗꯤ ꯍꯥꯎꯋꯦ
ꯈꯪꯉꯣꯏ ꯕꯤꯔꯤꯌꯥꯅꯤꯔꯣ
ꯍꯣꯏ ꯍꯣꯏ ꯑꯁ ꯍꯥꯎꯕꯅꯦ ꯇꯜꯂꯤꯗ ꯍꯪꯉꯣꯏ ꯆꯥꯗꯦ ꯑꯩ ꯍꯪꯉꯣꯏ ꯆꯥ ꯇꯦ
ꯀꯔꯤꯒꯤ ꯆꯥꯗꯕ
ꯍꯪꯉꯣꯏ ꯆꯥꯕ ꯍꯩꯗꯤ ꯑꯩ ꯃꯤꯅꯗꯤ ꯍꯥꯎꯋꯤ ꯍꯥꯏꯌꯦ ꯑꯩꯗꯤ ꯆꯥꯗꯦ
ꯀꯪꯉꯒ ꯆꯥꯕꯗꯗꯤ ꯄꯥꯝꯗꯦ ꯀꯪꯍꯟꯅꯂꯒ ꯑꯗꯨꯝ ꯆꯥꯕꯗꯣ ꯑꯗꯨꯗꯤ ꯍꯥꯎꯇꯦꯕ
ꯍꯛꯆꯥꯡ ꯄꯨꯛꯅꯤꯡ ꯐꯩꯌꯦ ꯍꯥꯏꯀꯣ
ꯑꯣ ꯑꯗꯨꯒ ꯉꯄ꯭ꯔꯨꯝꯁꯤ ꯆꯥꯕ꯭ꯔꯥ
ꯍꯥ
ꯉꯄ꯭ꯔꯨꯝ
ꯉꯄꯔꯨꯝ ꯉꯄꯔꯝ ꯍꯥꯏꯖꯦ ꯎ ꯑ ꯑ ꯆꯗ
ꯔꯔꯤꯒꯦ
ꯈꯪꯗꯦ ꯃꯁꯛ ꯐꯖꯗꯦ
ꯍꯥꯎꯕꯅꯤ ꯑꯩꯈꯣꯏꯗꯤ ꯑꯗꯨꯝ ꯌꯥꯏ ꯊꯥꯔꯒ ꯍꯤꯗꯥꯛ ꯊꯥꯔꯒ ꯑꯗꯨꯝ ꯂꯧꯕ ꯆꯠꯂꯅꯤ ꯑꯌꯨꯛ ꯉꯟꯇꯥ ꯍꯧꯒꯠꯂꯒ
ꯑꯗꯨꯁꯅꯨꯡꯉꯥꯏꯅꯤꯀꯣꯣ ꯑꯩꯗꯤ ꯉꯥ ꯉꯥ ꯌꯥꯝ ꯆꯥꯗꯦꯕꯀꯣ ꯉꯥꯒꯨꯝꯕꯁꯦ ꯆꯥꯕ ꯍꯩꯇꯦꯕ ꯑꯗꯣ ꯎ ꯄꯨꯂꯥꯎꯕꯤꯗꯣ ꯍꯥꯎꯋꯦꯕꯀꯣ ꯑꯇꯣꯞꯄꯗꯤ ꯆꯥꯅꯤꯡꯗꯦ ꯄꯨꯂꯥꯎꯕꯤꯔꯤꯦ ꯀꯦꯖꯤꯗ ꯂꯨꯄꯥ ꯀꯌꯥꯔ ꯄꯤꯕꯅꯦ ꯇꯥꯡꯁꯨ ꯇꯥꯡꯕꯅꯤꯀꯣ ꯍꯥꯎꯁꯨ ꯍꯥꯎꯕ
ꯎꯝ
ꯉꯥꯍꯩꯗꯤ ꯆꯥꯅꯤꯡꯗꯦꯕ
ꯑꯁ ꯉꯍꯩꯗꯤ ꯆꯥꯅꯤꯡꯗꯦ ꯍꯥꯎꯇꯦ ꯃꯥꯒꯤ ꯀꯔꯤ ꯍꯥꯏꯁꯤꯔꯥ ꯑꯁ
ꯃꯣꯏꯒꯤ ꯑꯣ ꯑꯣ ꯑ ꯑꯣꯛꯁꯥꯒ ꯃꯥꯟꯅꯩꯀꯣ ꯃꯣꯏꯒꯤ ꯀꯩꯅꯣꯗꯣ ꯎꯝ ꯂꯩ ꯊꯣꯛꯄ ꯄꯨꯔꯥꯎꯕꯤꯅ ꯍꯥꯎꯕꯅꯦ ꯇꯨꯔꯦꯟꯒꯤ ꯉꯥꯅ ꯍꯥꯎꯕꯅꯦꯀꯣ
ꯎ ꯑꯩꯗꯤ ꯃꯩꯇꯩ ꯉꯥ ꯆꯥꯗꯦ
ꯆꯤꯡꯒꯤ ꯉꯥ ꯈꯛꯇ ꯆꯥꯕ꯭ꯔꯣ
ꯆꯤꯡꯒꯤ ꯉꯥ ꯈꯛꯇ ꯆꯥꯏꯦ
ꯎꯝ ꯑꯩꯁꯨꯀꯣ ꯎꯝ ꯆꯤꯡꯒꯤ ꯌꯦꯟꯗꯣ ꯆꯥꯅꯤꯡꯉꯦ ꯃꯥꯒꯤ ꯃꯍꯤꯗꯣ ꯊꯛꯅꯤꯡꯕ
ꯑꯣ ꯃꯥꯒꯤ ꯃꯤꯗꯣ ꯊꯛꯑꯗꯤ ꯑꯁ ꯌꯥꯝ ꯀꯥꯏꯂꯅꯤ ꯁꯨꯄꯔꯃꯦꯟ ꯑꯣꯗꯅꯤ
ꯎꯝ ꯑꯦ ꯑꯗꯨꯅꯨꯡꯃꯥꯏ ꯍꯥꯏꯒꯩꯅ
ꯈꯔ ꯂꯥꯟꯕ꯭ꯔꯥ
ꯍ ꯂꯥꯜꯦ ꯍꯧꯖꯤꯛꯀꯤꯗꯨ
ꯎꯝ ꯂꯥꯟꯗꯤ ꯌꯥꯎꯈ꯭ꯔꯦ ꯈꯔ
ꯄ ꯂꯩ ꯌꯥꯔꯦ ꯍꯥꯏ ꯑꯣ ꯎꯝ ꯀꯣꯛꯑꯕꯅꯤꯗ ꯃꯣꯏ ꯀꯣꯛꯄꯤꯔꯅꯤ ꯎꯝ ꯀꯩꯁꯨ ꯀꯥꯏꯗꯦ ꯀꯩꯅꯣ ꯃꯤ ꯍꯥꯏꯁꯦ ꯁꯣꯏꯕ ꯇꯥꯕꯅꯤꯅꯦ
ꯑ
ꯍꯌꯦꯡꯗꯤ ꯀꯗꯥꯏ ꯆꯠꯀꯅꯤ ꯎꯝ
ꯆꯠꯂꯣꯏꯗ
ꯇꯨꯝꯃꯒ ꯑꯗꯨꯝ ꯂꯩꯔꯅꯤ
ꯈꯪꯗꯦ ꯍꯌꯦꯡ ꯑꯌꯨꯛ ꯉꯟꯇꯥ ꯍꯧꯒꯠꯂꯒ ꯑꯃꯨꯛ ꯆꯠꯀꯗ꯭ꯔꯥ ꯈꯪꯗꯦ
ꯐꯥꯕ
ꯆꯦ ꯆꯥꯡ ꯂꯧꯅꯕ
ꯀꯔꯤꯒꯤ
ꯗꯣꯀꯨꯃꯦꯟꯁꯤꯡ ꯆꯤꯡꯗ ꯊꯥꯈꯤꯕꯅ ꯑꯦꯁ ꯆꯤꯡꯗ ꯊꯥꯛꯈꯤꯕꯅꯦꯕ ꯑꯩꯒꯤ ꯗꯣꯀꯨꯃꯦꯟ ꯃꯤꯁꯥꯟ ꯑꯗꯣ ꯑ
ꯑꯣ ꯎꯝ ꯐꯩꯅꯦ
ꯎꯝ
ꯑꯩꯁꯨ ꯍꯌꯦꯡ ꯑꯌꯨꯛ ꯀꯣ ꯉꯟꯗ ꯍꯧꯒꯠꯂꯒ ꯆꯦꯟꯗꯣꯏꯅꯤ ꯆꯤꯡꯗ ꯆꯩꯔꯥꯎ ꯆꯤꯡꯗ
ꯑꯦꯁ ꯉꯝꯒꯗ꯭ꯔꯣ
ꯉꯝꯃꯤꯅ ꯑꯩ ꯑꯗꯨꯝ ꯆꯦꯜꯂꯦ ꯍꯧꯖꯤꯛꯀꯥꯟꯗꯤꯀꯣ ꯑꯩꯁꯦ ꯍꯛꯆꯥꯡ ꯅꯥꯕꯒꯤꯀꯣ ꯑꯩ ꯃꯇꯣꯟꯗꯤ ꯌꯧꯔꯣꯏꯗ ꯏꯊꯟꯗꯅꯤꯅꯀꯣ ꯇꯜꯂꯦꯕ ꯃꯤꯗꯣ ꯃꯤꯗꯣ ꯍꯣꯏ ꯃꯤ ꯃꯌꯥꯝ ꯃꯌꯥꯝ ꯆꯦꯜꯂꯦ ꯑꯗꯨ
ꯅꯃꯥꯟꯅꯕꯤ ꯑꯃꯗꯨ ꯆꯦꯟꯍꯜꯂꯨꯅꯦ ꯌꯥꯝ ꯅꯣꯏꯈ꯭ꯔꯦꯅꯦ ꯃꯥꯗꯣ
ꯃꯥꯗꯣ ꯃꯥ ꯍꯧꯒꯠꯄ ꯇꯜꯂꯦ ꯍꯥꯏꯕꯀꯣ ꯎꯄꯥꯏ ꯂꯩꯇꯦ
ꯅꯪꯗꯤ ꯅꯁꯥ ꯅꯁꯥ ꯁꯦꯝꯃꯤꯅꯤꯅꯦ ꯑꯗꯨꯗꯤ
ꯑꯣꯏ ꯑꯩꯈꯣꯏꯗꯤ ꯈꯔ ꯎ ꯎꯝ ꯁꯦꯝꯗꯕ ꯌꯥꯗꯕ
ꯄꯣꯁ ꯄꯣꯁ ꯈꯔ ꯇꯥꯒꯗꯕꯅꯦ ꯀꯩꯅꯣ
ꯎꯝ
ꯍꯧꯖꯤꯛꯀꯥꯟ ꯅꯣꯏꯔꯦꯕꯀꯣ ꯑꯩꯁꯦ ꯀꯦꯖꯤ ꯌꯥꯡꯈꯩ ꯁꯨꯨꯔꯦꯕ
ꯑꯗꯨ ꯆꯦꯟꯗ꯭ꯔꯁꯨ ꯆꯩꯔꯥꯎ ꯆꯤꯡ ꯀꯥꯗ꯭ꯔꯁꯨ ꯖꯤꯝꯁꯨ ꯑꯃ ꯂꯩꯕꯅꯤꯅ ꯑꯗꯨ ꯆꯪ ꯉꯨꯗꯅ
ꯑꯩꯁꯨ ꯑꯩꯒꯤ ꯂꯩꯑꯦ ꯑꯩꯒꯤ ꯂꯩꯑꯦ ꯑꯩ ꯅꯍꯥꯟ ꯂꯩꯕ ꯑꯃ ꯂꯩꯌꯦ ꯀꯦꯖꯤ ꯑꯍꯨꯝ ꯑꯍꯨꯝ ꯀꯦꯖꯤ
ꯑꯩꯅꯀꯣ ꯅꯍꯥꯟ ꯀꯛꯄꯅꯦꯕ ꯉꯝꯃꯦꯍꯦ ꯀꯨꯏꯅ ꯇꯧꯔꯗꯤ ꯋꯥꯏꯌꯦ
ꯎꯝ ꯀꯨꯏꯅ ꯇꯧꯔꯤꯗꯤ ꯋꯥꯔꯣꯏ ꯋꯥꯕꯅꯤ ꯀꯔꯤꯅꯣ ꯅꯪꯁꯨ
ꯅꯪ ꯈꯪꯉꯣꯏꯗ꯭ꯔꯥ ꯍꯥꯏꯕ
ꯍꯨꯃꯥꯡ ꯊꯣꯛꯑꯗꯤ ꯂꯣꯏꯔꯦ
ꯅꯪꯗꯤ ꯑꯗꯨ ꯄꯥꯏꯔꯗꯤ ꯇꯥꯒꯗꯕ ꯃꯥꯜꯂꯦ ꯅꯪꯒꯤ ꯁꯔꯨꯁꯤꯡꯗꯣ ꯂꯣꯏꯅ ꯇꯦꯛꯀꯗꯕ ꯃꯥꯜꯂꯦ ꯀ꯭ꯔꯣ ꯀ꯭ꯔꯥ ꯀ꯭ꯔꯣ ꯇꯧꯔ
ꯑꯩꯗꯤ ꯀꯦꯖꯤ ꯀꯦꯖꯤ ꯀꯨꯟ